ꯇꯔꯔꯕꯣ
ꯇꯥꯔꯦ ꯇꯥꯔꯦ ꯍꯧꯖꯤꯛꯇꯤ
ꯑꯣ ꯉꯁꯥꯏꯒꯤꯗꯨꯗꯤ ꯅꯪꯒꯤ ꯅꯦꯠꯋꯥꯛꯅ ꯃꯥꯜꯂꯦ ꯑꯩꯗꯤ ꯍꯏ ꯋꯥꯏ ꯁꯝꯕꯅꯦꯕꯀꯣ
ꯑꯗꯨ ꯋꯥꯏ ꯐꯥꯏ ꯂꯩꯌꯦꯕ ꯋꯥꯏ ꯐꯥꯏꯗꯣ ꯅꯨꯡꯉꯥꯏꯗꯕ ꯃꯥꯜꯂꯦ ꯑꯩꯈꯣꯏ ꯌꯨꯝꯗꯣ ꯅꯦꯠꯇꯤ ꯅꯨꯡꯉꯥꯏꯇꯦꯕ ꯑꯗꯣ ꯋꯥꯏꯐꯥꯏꯁꯨ ꯈꯪꯗꯦ ꯋꯥꯏꯐꯥꯏꯁꯨ ꯂꯩꯕꯅꯦ ꯑꯗꯣ ꯀꯩꯒꯤꯅꯣ ꯅꯦꯠ ꯌꯥꯝ ꯅꯨꯡꯉꯥꯏꯇꯦ ꯑꯩꯒꯤ ꯑꯗꯨꯝ ꯍꯥꯏꯌꯦ ꯅꯦꯠ ꯅꯨꯡꯉꯥꯏꯇꯦ ꯇꯅ
ꯅꯣꯏ ꯔꯦꯟ ꯃꯄꯨꯒꯤ ꯑꯣꯏꯐꯥꯏ ꯑꯣꯏꯒꯦꯔꯣ
ꯅꯠꯇꯦ ꯑꯩꯈꯣꯏ ꯅꯥꯏꯕꯔꯒꯤ ꯅꯨꯄꯥ ꯑꯃꯒꯤ
ꯅꯍꯥꯟꯋꯥꯏꯒꯤ ꯍꯦꯕꯤꯠꯇꯣ ꯑꯗꯨꯝ ꯂꯩꯔꯤꯕꯣ
ꯍꯣꯏ ꯂꯩꯔꯤ ꯃꯤꯠ ꯃꯤꯉꯣꯟꯗ ꯍꯪꯝꯕ ꯍꯤꯖꯤꯠꯇꯣ
ꯌꯥꯝ ꯐꯕꯅꯦ ꯑꯩ ꯏꯁꯥꯒꯤ ꯀꯥꯟꯅꯕ ꯑꯣꯏꯔꯗꯤ ꯌꯥꯝ ꯐꯕꯅꯤ ꯃꯥꯡꯗꯕꯅꯤ
ꯑꯗꯨꯅꯤ ꯏꯁꯥꯒꯤ ꯀꯥꯟꯅꯒꯗꯕ ꯊꯕꯛꯇꯤ ꯇꯧꯒꯗꯕꯅꯤ ꯏꯀꯥꯏꯕ ꯊꯥꯗꯣꯛꯑꯒ ꯅꯠꯇ꯭ꯔꯥ
ꯑꯗꯨꯗꯅꯤ ꯑꯗꯣ ꯆꯥꯛꯇꯤ ꯆꯥꯕꯤꯔꯣ ꯍꯥꯥ ꯇꯥꯈꯤꯗ꯭ꯔꯦ ꯑꯃꯨꯛ
ꯑꯗꯨ ꯇꯂꯦ ꯑꯗꯨꯒꯤ ꯑꯌꯨꯛꯀꯤ ꯑꯣꯏꯅ ꯑꯃꯨꯛ ꯆꯥꯔꯅꯤ ꯑꯗꯨꯝ
ꯀꯩ ꯀꯩ ꯌꯦꯟꯖꯥꯡ ꯆ ꯀꯩ ꯌꯦꯟꯖꯥꯡ ꯊꯣꯡꯉꯒꯦ
ꯑ ꯀꯩꯅꯣ ꯕꯤꯟꯁ ꯕꯤꯟꯁ ꯍꯥꯏꯗꯣꯏꯔꯣ ꯑꯁ ꯃꯃꯤꯡ ꯈꯪꯗꯦ ꯕꯤꯟꯁ
ꯅꯣꯏ ꯃꯄꯥꯟ ꯊꯣꯛꯄ ꯃꯥ ꯅꯣꯏ ꯃꯄꯥꯟ ꯊꯣꯛꯄ ꯃꯥꯜꯂꯤꯗ ꯉꯁꯥꯏ
ꯅꯨꯄꯥꯟ ꯑꯁ ꯀꯩꯅꯣꯅꯦ ꯍꯨꯏ ꯁꯤ ꯀꯩ ꯀꯩꯅꯣ ꯂꯧꯕ ꯆꯠꯄꯅꯦ ꯀꯦꯝ ꯂꯧꯗꯦ ꯍꯨꯏꯒꯤ ꯆꯥꯅꯕ ꯈꯔ ꯂꯧꯕ ꯆꯠꯊꯣꯛꯄ ꯑꯗꯨꯒꯤꯅꯤ ꯆꯥꯔꯕ ꯅꯪꯗꯤ
ꯆꯥꯗ꯭ꯔꯤꯗ ꯑꯩꯈꯣꯏ ꯂꯣꯟꯗ ꯌꯦꯟ ꯊꯨꯟ ꯍꯥꯏꯕꯗꯣ ꯊꯣꯡꯉꯦ ꯅꯣꯏꯗꯤ ꯆꯥꯅꯤꯡꯗꯔꯣ
ꯍꯥꯎꯅꯤ ꯄꯤꯔꯛꯑꯣ ꯑꯩꯈꯣꯏꯒꯤꯁꯨ ꯆꯥꯅꯤꯡꯉꯦ ꯀꯗꯤꯅ ꯂ
ꯑꯩꯈꯣꯏ ꯁꯨ ꯂꯩꯔꯤꯅꯦ ꯌꯥꯝ ꯇꯥꯡꯉꯦꯍꯦ ꯍꯟꯗꯛꯇꯤ
ꯀꯩ
ꯊꯣꯛꯄ ꯀꯨꯏꯗ꯭ꯔꯤꯗꯅ
ꯎꯝ ꯀꯌꯥ ꯄꯤꯒꯦ ꯀꯌꯥ ꯄꯤꯒꯦ
ꯑꯗꯨꯔꯣ ꯎꯝ ꯅꯤꯄꯥꯜ ꯇꯔꯦꯠ ꯅꯤꯄꯥꯜ ꯃꯄꯜꯗ ꯍꯟꯗ꯭ꯔꯦꯠ ꯃꯄꯨꯝ ꯑ ꯃꯄꯨꯝꯗꯣ ꯅꯥꯏꯟ ꯇꯦꯟꯗꯨꯗ ꯅꯥꯏꯟ ꯇꯦꯟ ꯑꯗꯨꯋꯥꯏꯗ ꯑꯣꯏꯔꯝ ꯃꯅꯦ ꯍꯧꯖꯤꯛꯇꯤ
ꯍꯟꯗ꯭ꯔꯦ ꯑꯗꯨꯗꯤ ꯌꯥꯗ꯭ꯔꯣ ꯌꯥꯗꯕ꯭ꯔꯥ
ꯌꯥꯏ ꯌꯥꯏꯗ ꯆꯥꯅꯤꯡꯂꯗꯤ ꯌꯥꯕ ꯉꯥꯛꯇꯅꯦ ꯀꯩꯅꯣ ꯆꯅꯤꯒꯤ ꯂꯧꯔꯒ
ꯍꯣꯏꯅꯦ ꯁꯨꯝꯃꯦ ꯑꯗꯨꯕꯨꯗꯤ
ꯅꯊꯟꯗꯔꯣ
ꯅꯠꯇꯦ ꯑꯩꯈꯣꯏ ꯃꯥ ꯈꯣꯏ ꯕꯥ ꯏꯅꯥꯎꯕꯤ ꯏꯅꯥꯎꯄꯥ ꯑꯩ ꯑꯥ ꯂꯣꯏ ꯂꯩꯌꯦ ꯅꯣꯏꯁꯨ ꯀꯣꯏꯊꯣꯔꯛꯑꯣꯗꯅ
ꯑꯁ ꯀꯣꯏ ꯀꯣꯏꯔꯛꯀꯦ ꯑꯗꯣ ꯅꯪꯗꯤ
ꯑꯥ ꯑꯣ ꯁꯟꯗꯦꯒꯨꯝꯕꯗ ꯀꯣꯏꯔꯛꯑꯣ
ꯁꯟꯗꯤ ꯌꯥꯔꯦ ꯀꯣꯏꯔꯛꯄ ꯑꯗꯣ ꯅꯣꯏꯗꯒꯤ ꯑꯩꯈꯣꯏ ꯑꯃꯨꯛ ꯍꯟꯕꯗꯣ ꯒꯥꯔꯤ ꯂꯩ ꯑꯗꯨ꯭ꯔꯗꯤ ꯌꯦꯡꯉꯣ ꯑꯣꯇꯣ ꯑꯃꯨꯛ ꯆꯠꯄꯗꯣ ꯇꯜꯂꯦꯕ ꯁꯟꯗꯦ ꯆꯨꯠꯆ ꯆꯠꯄꯗꯣ
ꯎꯝ
ꯑꯗꯣ ꯑꯃꯨꯛ ꯍꯟꯕꯗꯣ ꯕꯥꯁꯇ ꯍꯟꯕꯅꯦꯕ ꯍꯥꯏꯗꯤ ꯕꯥꯁꯇꯨꯗꯤ ꯐ꯭ꯔꯤ ꯑꯣꯏ ꯑꯣꯇꯣꯗ ꯁ ꯗꯅꯤꯅ ꯑꯗꯨꯒꯤꯁꯨ ꯑꯣꯇꯣ ꯄꯥꯛ ꯐꯪꯉꯣꯏ
ꯑꯣ ꯅꯣꯏ ꯆꯥꯔꯖ ꯀꯥꯄꯗꯣ ꯑꯗꯨ ꯑꯗꯨꯗꯤ ꯕꯥꯁ ꯕꯥꯁꯇ ꯆꯠꯂꯤꯔꯣ
ꯍꯣꯏ ꯕꯥꯁ ꯇꯥ ꯆꯠ
ꯅꯣꯏ ꯑꯗꯨꯝ ꯐꯣꯟ ꯇꯧꯔꯒ ꯐꯣꯟ ꯇꯧꯔꯒ ꯑꯗꯨꯝ ꯇꯣꯡꯉꯤꯔꯣ
ꯎꯝ ꯃꯣꯏ ꯒ꯭ꯔꯨꯞ ꯌꯥꯎꯍꯟꯕꯅꯦ ꯀꯩꯅꯣꯒꯤ ꯁꯦꯟꯇꯔ ꯆꯥꯔꯖ ꯀꯤꯀꯣ ꯑꯗꯨꯝ ꯕꯥꯁꯇ ꯐꯝꯒꯗꯕ ꯃꯤꯁꯤꯡꯗꯣ ꯒ꯭ꯔꯨꯞꯇ ꯑꯦꯗ ꯇꯧꯅꯦ ꯑꯗꯨ ꯃꯣꯏꯅ ꯊꯣꯛꯂꯛꯑꯦ ꯁꯤ ꯈꯨꯟꯒꯤ ꯌꯧꯔꯦ ꯉꯉꯥꯏꯔꯝꯃꯣ ꯊꯣꯛꯂꯛꯑꯦ ꯈꯣꯠꯂꯦꯅ ꯃꯣꯏ ꯍꯥꯏꯔꯛꯀꯅꯦꯕꯀꯣ ꯑꯗꯨꯗ ꯑꯩꯈꯣꯏ ꯉꯥꯏꯗꯦꯕ
ꯑꯣ ꯑꯩꯈꯦ ꯭ꯔꯨꯨꯞ ꯌꯥꯎꯗꯕꯅꯤ ꯑꯩꯅꯪ ꯇꯣꯡꯕ ꯈꯣꯠꯄꯁꯨ ꯈꯪꯗꯕꯒꯤ ꯍꯪꯉꯤꯅꯤꯗ
ꯅꯪꯁꯨꯨꯂꯥꯛꯑꯣ ꯁꯟꯗꯦꯗ ꯅꯣꯏꯗꯤ ꯅꯥꯛꯏꯅ ꯑꯗꯨꯅꯤ ꯅꯣꯏꯗꯤ ꯅꯥꯛꯄꯅꯤꯅ ꯂꯥꯛꯑꯣ ꯑꯗꯨꯒ ꯑꯃꯨꯛ ꯍꯟꯕꯗꯣ ꯑꯩꯈꯣꯏꯗ ꯆꯠꯁꯦꯗꯅ
ꯑꯣ ꯌꯥꯏꯌꯦꯦ ꯑꯗꯣ ꯉꯁꯤ ꯑ ꯁꯟꯗꯦ ꯂꯥꯛꯏꯕ ꯁꯟꯗꯦꯁꯤꯗꯤ ꯏꯅꯥꯎꯄꯤ ꯂꯥꯛꯄꯒꯤ ꯀꯣꯏꯕ ꯄꯨꯕꯤꯌꯣꯅ ꯍꯥꯏꯕꯒꯤ ꯂꯥꯛꯄ ꯅꯪꯉꯝꯗꯧ ꯃꯥꯟꯗꯦ
ꯑꯁ ꯀꯥꯏꯅ ꯀꯣꯏꯗꯣꯏꯕ
ꯈꯪꯗꯦ ꯃꯐꯝ ꯈꯔ ꯁꯖꯦꯁ ꯇꯧꯕꯤꯌꯨꯅ
ꯀꯣꯏꯕ ꯍꯥꯏꯁꯦ ꯂꯩꯗꯅ ꯑꯗꯨꯝ ꯏꯁꯤꯡꯒꯨꯝꯕ
ꯑꯉꯥꯡꯒꯤꯅꯦ ꯅꯠꯇꯦꯪ ꯁꯟꯗꯦꯗ ꯑꯗꯩ ꯏꯁꯤꯡ ꯑꯩꯈꯣꯏ ꯁꯟꯗꯦꯗꯗꯤ ꯏꯁꯤꯡꯒꯨꯝꯕꯗꯨꯗ ꯂꯨꯞꯄ ꯇꯜꯂꯦ
ꯀꯣꯏꯕ ꯀꯣꯏꯕꯕꯥ ꯍꯥꯏꯁꯦ ꯑꯗꯨꯝ ꯐ꯭ꯂꯥꯋꯔ ꯒꯥꯔꯗꯦꯟꯒꯨꯝꯕ
ꯅꯠꯇꯦ ꯑꯉꯥꯡꯅꯦ ꯍꯥꯏꯕ ꯑꯩ ꯏꯅꯥꯎ ꯅꯨꯨꯄꯤꯗꯣ ꯑꯉꯥꯡꯅꯦ
ꯑꯗꯨꯅꯦ ꯑꯉꯥꯡ ꯑꯣꯏꯔꯁꯨ ꯂꯩꯗꯅ ꯅꯪꯅ ꯃꯥꯕꯨ ꯆꯥꯍꯟꯅꯤꯡꯕ ꯃꯐꯝ ꯂꯩꯗꯅ
ꯑꯗꯨ ꯈꯪꯗꯦꯗ ꯀꯥꯏꯗ ꯆꯠꯇꯣꯏꯅꯣ ꯍꯧꯖꯤꯛ
ꯀꯥꯏꯗꯅꯣ ꯇ꯭ꯔꯦꯟ ꯇ꯭ꯔꯦꯟ ꯃꯆꯥ ꯑꯃ ꯐꯝꯕꯒꯤꯗꯣ ꯈꯪꯕ꯭ꯔꯥ
ꯆꯥꯕꯒꯤꯁꯨ ꯌꯥꯎꯕꯅꯦ ꯃꯣꯏꯗꯨꯗ
ꯔꯤꯖꯣꯔꯠꯀꯤꯗꯨꯔꯣ ꯁꯉꯥꯏ ꯔꯤꯖꯣꯔꯠꯔꯣ
ꯅꯠꯇꯦ ꯑꯗꯨ ꯅꯗꯕ ꯑꯃ ꯂꯩꯕꯅꯦ ꯇ꯭ꯔꯦꯟ
ꯑ ꯑ ꯗ ꯕꯦꯅ꯭ꯌꯨ ꯕꯥ ꯑꯦꯜꯁꯕꯤꯗꯨꯔꯣ
ꯈꯪꯗꯦ ꯑꯩ ꯃꯃꯤꯡꯗꯣ ꯀꯥꯎꯈ꯭ꯔꯦ
ꯣꯏꯔ ꯀꯣꯏꯔꯦꯡꯈꯩꯔꯣꯝꯗ ꯄꯟꯗꯥꯒꯤꯁꯨ ꯌꯥꯎꯕꯗꯨꯔꯣ
ꯀꯣꯏꯔꯦꯡꯒ ꯑꯣꯏꯔꯝꯕꯁꯨ
ꯅꯠꯇꯦ ꯄꯟꯗꯥ ꯄꯟꯗꯥꯒꯤ ꯔꯥꯏꯠꯀꯨꯝꯕ ꯂꯩꯕꯗꯣ ꯑꯗꯨ ꯑꯣꯏꯗꯣꯏꯔꯣ
ꯗꯤꯁꯇꯦꯟꯁ ꯈꯔꯇꯪ
ꯑꯗꯨꯗꯤ ꯑꯩ ꯑꯅꯤꯔꯛ ꯁꯨꯔꯦꯕ ꯑꯩ ꯆꯠꯈꯤꯕ
ꯁꯦꯁꯀꯅꯥꯒꯥ ꯆꯆꯥ ꯄꯥꯛꯂꯦ
ꯑꯗꯨꯗꯤ ꯅꯪ ꯈꯪꯉꯤꯗꯨꯅꯦ
ꯃꯤꯗꯤ ꯌꯥꯝ ꯀꯣꯏꯕ ꯆꯠꯂ ꯌꯥꯗꯀ
ꯌꯥꯝ ꯁꯠꯇꯦꯗ
ꯊꯤꯅꯔꯅꯤ ꯅꯠꯇ꯭ꯔꯥꯅꯦ ꯁꯧꯗ꯭ꯔꯤꯒ ꯃꯃꯅꯤ ꯆꯍꯤ ꯀꯌꯥ ꯁꯨꯔꯒꯦ
ꯑꯍꯨꯝꯁꯨꯨꯗꯧꯔꯦ
ꯍꯥꯥ
ꯑꯍꯨꯝ ꯁꯨꯗꯧꯔꯦꯕ
ꯋꯥ ꯑꯦꯅꯤꯚꯔꯁꯔꯤꯒ ꯇꯧꯕ꯭ꯔꯣ
ꯇꯧꯗꯦꯗ ꯍꯥꯏꯌꯦ ꯃꯏ ꯇꯧꯅꯕ ꯈꯥꯛꯏꯅꯦꯗ
ꯆꯍꯤ ꯀꯌꯥꯗ ꯇꯧꯗꯦꯕ
ꯎꯝ ꯈꯪꯗꯦ ꯂꯨꯍꯣꯡꯉꯝꯗꯥꯏꯗ
ꯂꯨꯍꯣꯡꯉꯝꯗꯥꯏꯗ ꯆꯍꯤ ꯀꯌꯥ ꯂꯩ ꯀ ꯂꯨ ꯍꯣꯡꯗꯣꯏꯅꯣ
ꯎꯝ ꯍꯧꯖꯤꯛꯇꯒꯤ ꯃꯔꯤ ꯃꯉꯥ ꯑꯣꯏꯔꯤꯗꯤ ꯎꯝ
ꯃꯔꯤꯃ
ꯎꯝ ꯃꯔꯤ ꯃꯉꯥ ꯂꯩꯔꯦ ꯃꯇꯨꯡ
ꯑꯩꯒꯤꯁꯨ ꯏꯟꯚꯥꯏꯇꯦꯁꯟ ꯄꯤꯔꯛꯑꯣ
ꯁꯣꯏꯗ꯭ꯔꯕꯅꯦ ꯚꯤ ꯚꯤ ꯑꯥꯏ ꯄꯤꯗ
ꯎꯝ ꯇꯧꯔꯛꯛꯇꯔꯗꯤ ꯚꯤ ꯑꯥꯥꯏ ꯄꯤ ꯑꯣꯏꯔꯗꯤ ꯅꯕꯥꯅꯤꯒꯤ ꯃꯅꯥꯛꯇ ꯐꯝꯃꯅꯤ ꯑꯩ
ꯎꯝ ꯑꯣꯏꯗꯣꯏꯅꯦ
ꯐ꯭ꯂꯥꯋꯔꯒ
ꯑ
ꯌꯥꯁ ꯏꯂ
ꯎꯝ ꯉꯁꯥꯏ ꯉꯁꯥꯏ ꯅꯋꯥ ꯅꯨꯨꯄꯤꯗꯨꯒ ꯇꯧꯕꯅꯦꯕ ꯑꯗꯨꯗꯗꯤ ꯂꯣꯏꯔꯦ ꯃꯨꯁꯂꯥ ꯇꯥꯔꯦ ꯁꯂꯥꯥꯛ ꯁꯥꯔꯦ ꯍꯥꯏꯕ ꯃꯥꯗꯤ ꯑꯗꯨꯝ ꯃꯥꯗꯤ ꯃꯥꯗꯤ ꯃꯥꯗꯤ ꯅꯣꯛꯇꯦꯕ ꯑꯩꯅ ꯃꯥ ꯉꯥꯡꯊꯣꯔꯛꯄꯗꯣ ꯇꯥꯕ ꯉꯝꯗꯕ
ꯑꯥ
ꯑꯍꯥꯟꯕꯕꯠꯇꯗꯤ ꯑꯩ ꯉꯥꯡꯗ꯭ꯔꯦ ꯃꯤꯅꯤꯠ ꯑꯅꯤ ꯑꯍꯨꯝꯗꯤ ꯑꯩ ꯈꯥꯡꯉꯒ ꯂꯩꯔꯤꯅꯦ ꯎꯝ ꯅ ꯑꯗꯨꯝ ꯂꯩꯔꯦ
ꯑ
ꯑꯗꯣ ꯃꯥꯗꯣ ꯏꯝꯄ꯭ꯔꯨꯚꯃꯦꯟꯗꯤ ꯌꯥꯝ ꯂꯩꯔꯦ ꯅꯥꯟꯗꯒꯤ ꯑꯥꯎ ꯑꯥꯎ ꯃꯥ ꯏꯟꯇꯥꯟ ꯆꯠꯄꯒꯤ ꯑꯗꯨꯝ ꯀꯧꯕ ꯈꯣꯠꯄ ꯇꯧꯕꯒꯤ
ꯏꯁ ꯍꯥꯟꯅꯒꯤꯗꯤ ꯎꯝ ꯂꯣꯏꯔꯦ
ꯈꯔ ꯐꯔꯦ ꯑꯗꯨꯝ ꯁꯤꯒꯤꯁꯨ ꯑꯃꯨꯛ ꯄꯥꯏꯔꯦ
ꯑꯗꯣ ꯀꯟꯚꯔꯖꯦꯁꯟ ꯇꯧꯕꯗꯣ ꯋꯥꯔꯤ ꯁꯥꯕꯗꯣ ꯌꯥꯝ ꯍꯩꯔꯦꯕ ꯍꯥꯏ ꯎꯝ ꯅꯍꯥꯟꯗꯤ ꯑꯗꯨꯝ ꯁ꯭ꯂꯦꯡ ꯑꯗꯨꯝ ꯆꯥꯛ ꯆꯥꯕ꯭ꯔꯥ ꯆꯥꯛ ꯆꯥꯕ꯭ꯔꯥ ꯈꯣꯠꯄ꯭ꯔꯥ ꯑꯗꯨ ꯈꯛꯇꯅꯦꯕ ꯈꯪꯉꯤꯗꯣ ꯍꯧꯖꯤꯛꯇꯤ ꯋꯥꯔꯤ ꯊꯥꯕ ꯌꯥꯔꯦꯕ ꯃꯥꯒꯤ ꯂꯦꯚꯦꯜꯗꯣ ꯋꯥ ꯌꯥꯝ ꯁꯥꯔꯦ ꯃꯥꯏ ꯄꯥꯔꯁꯣꯅꯦꯜ ꯑꯣꯏꯕ ꯑꯇꯩ
ꯑꯥ ꯍꯥꯏꯗꯤ ꯅꯃꯥꯟꯅꯕꯤꯁꯤꯡꯁꯨꯀꯣ ꯃꯩꯇꯩ ꯑꯗꯨꯝ ꯇ ꯑꯣꯏꯕꯅꯤꯅ ꯑꯗꯨꯒ ꯄꯦꯁꯦꯟꯁꯨ ꯃꯩꯇꯩꯂꯣꯟꯗ ꯑꯗꯨꯝ ꯉꯥꯡꯉꯅꯤ ꯏꯪꯂꯤꯁ ꯍꯥꯏꯔꯁꯨ ꯈꯪꯉꯣꯏꯗꯕꯅꯤꯅꯀꯣ ꯍꯥꯏꯗꯤ ꯍꯩꯔꯕꯅꯦ ꯑꯗꯣ ꯑꯥ ꯃꯅꯨꯡ ꯆꯥꯎꯪꯅ ꯍꯪꯉꯗꯤ ꯍꯩꯇꯦꯕ
ꯑ ꯎꯝ ꯑꯗꯨꯗꯤ ꯈꯪꯗꯦ
ꯆꯥꯛ ꯆꯥꯛ ꯆꯥꯗ꯭ꯔꯤꯕꯅ
ꯑꯥꯎ ꯑꯩꯁꯤ ꯊꯕꯛ ꯂꯣꯏꯔꯔꯒ ꯆꯥꯒꯦ ꯇꯧꯔꯤꯅꯦ
ꯊ ꯑꯥ ꯅꯠꯇꯦ ꯅꯣꯏ ꯕꯥꯁꯨ ꯂꯩꯕ꯭ꯔꯣ
ꯑ ꯂꯣꯏ ꯂꯩꯦ ꯉꯥꯡꯉꯝꯕꯅꯤ ꯉꯁꯤ ꯑꯩꯅ ꯉꯥꯡꯊꯣꯔꯛꯄꯁꯤꯡ ꯑꯁꯦ ꯐꯦꯃꯤꯂꯔ ꯑꯣꯏꯗꯕꯒꯤ ꯍꯥꯏꯗꯤ ꯍꯥꯏꯗꯤ ꯃꯩꯇꯩꯂꯣꯟꯗꯗꯤ ꯑꯗꯨꯝ ꯉꯥꯡꯗꯦꯗꯅ ꯑꯩꯗꯤ ꯀꯅꯥꯗꯁꯨ ꯌꯨꯝꯗꯗꯤ
ꯎꯝ
ꯑꯗꯨꯗꯒꯤ ꯃꯣꯏꯁꯨ ꯀꯔꯤꯅꯣ ꯀꯅꯥꯅꯣ ꯈ ꯈꯜꯂꯝꯒꯅꯦꯕ
ꯍꯥꯏꯌꯣꯗꯅ ꯁꯤ ꯊꯕꯛꯀꯤꯅꯦꯅ ꯑꯗꯨꯝ ꯍꯥꯏꯌꯣ
ꯌꯥꯔꯣꯏꯗ
ꯀꯔꯤ ꯊꯕꯛꯀꯤ ꯍꯥꯏꯔꯗꯤ ꯀꯩ ꯌꯥꯔꯣꯏꯗꯣꯏꯅꯣ ꯑꯗꯨꯝ ꯌꯥꯅꯤ ꯀꯩꯅꯣ ꯊꯕꯛꯀꯤ ꯑꯣꯏꯕꯗꯤ ꯑꯗꯨꯝ ꯍꯥꯏꯖꯤꯜꯂꯣ
ꯑ ꯋꯥ ꯉꯥꯡꯃꯟꯕꯒꯤꯔꯥ ꯈꯪꯗꯦ ꯉꯁꯤ ꯉꯁꯤ ꯉꯁꯤ ꯈꯛꯇꯅꯦꯕꯣ ꯁꯨꯃꯥꯏꯅ ꯋꯥ ꯉꯥꯡ ꯈꯪꯕꯁꯦ ꯑꯗꯨꯒ ꯑꯦ ꯄꯤꯁ ꯍꯥꯞꯄꯅꯦꯕ ꯑꯩꯗꯣ ꯀꯣꯛ ꯆꯤꯛꯃꯟꯗꯅ ꯁꯤꯒꯦ ꯇꯧꯔꯦ ꯍꯧꯖꯤꯛ ꯐꯥꯎꯖꯤꯛ
ꯅꯪ ꯉꯁꯤ ꯊꯕꯛ ꯆꯠꯇ꯭ꯔꯣ
ꯆꯠꯂꯦ ꯑ ꯁꯨꯃꯥꯏꯅ ꯋꯥ ꯉꯥꯡꯕꯁꯦ ꯉꯁꯤ ꯈꯛꯇꯅꯦꯕ ꯂꯣꯏꯔꯦ ꯅꯨꯃꯤꯠ ꯆꯨꯞꯄ ꯋꯥ ꯉꯥꯡꯉꯦ ꯉꯁꯤꯗꯤ ꯍꯂꯣ ꯇꯔꯕ꯭ꯔꯣ ꯇꯥꯕ꯭ꯔꯣ ꯇꯥꯕ꯭ꯔꯣ ꯍꯜꯂꯣ ꯐꯖꯕꯤ ꯀꯩꯗꯧꯔꯒꯦ